ꯑꯥꯎ ꯇꯥꯕꯨꯣꯏ ꯇ
ꯑꯣꯇꯥꯔꯦ
ꯑꯣ ꯆꯥꯛ ꯏꯁꯤꯡ ꯎꯅꯔꯕꯨ ꯀꯃꯥꯏꯅ ꯇꯧꯔꯒꯦ ꯄꯥꯎ ꯐꯥꯎꯟꯗꯕꯁꯨ ꯀꯨꯏꯔꯦ
ꯆꯥꯛ ꯏꯁꯤꯡ ꯍꯣꯠꯅꯗ꯭ꯔꯤꯗ ꯆꯥꯛ ꯏꯁꯤꯡꯕꯨꯗꯤ ꯂꯣꯏꯈ꯭ꯔꯦ ꯑꯗꯩꯗ ꯑꯩꯈꯣꯏꯁꯦ ꯂꯩꯕꯥꯛꯁꯦ ꯑꯩꯈꯣꯏꯒꯤ ꯀꯟꯁꯤꯜꯂꯒ ꯂꯣꯏ ꯂꯩꯈ꯭ꯔꯕ ꯇꯨꯡꯈꯠꯂꯒ ꯆꯤꯡꯗꯧꯅ ꯄꯩꯔ ꯂꯩꯔꯦꯕꯀꯣ ꯌꯨꯝꯐꯝ ꯑꯃꯗ ꯑꯗ ꯌꯨꯝꯐꯝ ꯑꯃꯗꯅ ꯍꯦꯟꯅ ꯂꯩ ꯈꯤꯕꯒꯤ ꯑꯃꯨꯛ ꯌꯨꯝꯐꯝ ꯅꯥꯀꯟ ꯑꯃꯗꯅ ꯂꯩꯕꯥꯛ ꯑꯝꯇ ꯌꯥꯎꯗꯕ ꯑꯗꯨꯗꯨꯒꯤ ꯌꯥꯎꯗꯕ ꯅꯥꯀꯟꯗꯨꯗ ꯑꯍꯦꯟꯕ ꯖꯒꯥ ꯑꯍꯦꯟꯕ ꯂꯩꯕꯥꯛꯁꯤꯡꯗꯣ ꯇꯦꯝꯊꯣꯛꯑꯒ ꯑꯃ ꯍꯥꯞꯆꯤꯜꯂꯝꯕ ꯑꯗꯨꯒꯤ ꯍꯨꯃꯥꯡ ꯌꯥꯝ ꯊꯤꯅ ꯁꯧꯔꯤꯕꯗ ꯏ ꯐꯖꯕ ꯌꯥꯈꯤꯔꯣꯏꯅ ꯁꯨꯝ ꯋꯥꯔꯤ ꯉꯥꯏꯍꯥꯛ ꯁꯥꯁꯦꯅ ꯇꯧꯔꯛꯄꯅꯤꯅ
ꯍꯣꯏ ꯍꯣꯏ ꯀꯥꯏꯗꯦ ꯀꯥꯏꯗꯦ ꯑꯩꯁꯨ ꯇꯥꯎꯕ ꯄꯥꯎ ꯐꯥꯎꯅꯤꯡ ꯂꯩꯔꯕꯝꯃꯤꯅꯦ ꯀꯨꯏꯔꯦꯅ ꯄꯥꯎ ꯐꯥꯎꯈꯤꯗꯕ ꯑꯗꯣ ꯏꯥꯎ ꯂꯨꯍꯣꯡꯗꯣꯔꯦ ꯍꯥꯏꯔ ꯂꯨꯍꯣꯡꯗꯕꯒꯤꯔꯣ ꯌꯨꯝ ꯀꯩ ꯀꯟꯅ ꯁꯦꯝꯖꯤꯂꯁꯤꯣ ꯀꯃꯥꯏꯅ ꯇꯧꯔꯤꯅꯣ ꯀꯩꯅꯣ ꯍꯥꯏꯔꯛꯑꯣ ꯇꯃꯤ ꯂꯩꯗꯣ ꯀꯩꯧꯔꯒꯦ
ꯅꯣꯛꯅꯤꯡꯉꯤ ꯅꯪ ꯋꯥꯍꯩꯁꯦ ꯇꯥꯕꯗ ꯄꯥꯎꯁꯤ ꯀꯅꯥꯅ ꯍꯥꯏꯔꯛꯇꯅ ꯇꯥꯏꯅꯣꯕ꯫
ꯑꯦ ꯃꯥꯟꯅꯕ ꯃꯌꯥꯝꯗꯣ ꯑꯩꯁꯨ ꯇꯤꯟꯅꯩꯁꯤꯗꯤ꯫
ꯑꯁ ꯑꯩ ꯀꯩꯅꯣ ꯇꯧꯗꯣꯔꯦ ꯀꯥꯏꯅ ꯈꯕꯔꯗꯒ ꯍꯥꯥꯎꯈꯤꯖꯥꯠꯂꯁꯤꯅꯤꯗ꯫ ꯌꯥꯝ ꯌꯥꯝ ꯊꯨꯅ ꯐꯪ ꯂꯩꯔꯝꯃꯦ ꯄꯥꯎꯗꯨ꯫
ꯎꯝ ꯇꯥꯏꯅꯤ ꯀꯩꯅꯣ ꯅꯪꯊꯟꯗꯅ ꯇꯦꯞ ꯇꯧ ꯌꯥꯕ꯭ꯔꯣ ꯑꯗꯨꯕꯣ꯫
ꯃꯌꯥꯝ ꯆꯪꯉꯦꯗꯅ ꯅ ꯃꯥꯥꯜꯗꯁꯨ ꯆꯦꯜꯍꯜꯂꯦꯗꯅꯤ ꯇꯧꯔꯤꯁꯦ꯫ ꯌꯨꯝ ꯀꯩ ꯂꯩꯐꯝ ꯂꯩꯇꯕ ꯁꯦꯝꯗ ꯌꯥꯗꯕ ꯌꯥꯝ ꯀꯟꯅ ꯁꯦꯝꯃꯤ ꯍꯧꯖꯤꯛ꯫
ꯎꯝ ꯐꯩꯌꯦ ꯐꯩꯌꯦ ꯍꯥꯏꯕꯗꯤ ꯃꯇꯝ ꯂꯥꯏꯔꯤꯛꯀꯥꯟꯅ ꯇꯧꯒꯗꯣꯏꯅꯦ ꯅꯠꯇ꯭ꯔꯥ꯫ ꯑꯗꯨꯝ ꯑꯗꯨ ꯀꯩꯅꯣ ꯇꯧꯕꯒꯤꯗꯤ ꯊꯥꯗꯤ ꯀꯔꯝ ꯀꯥꯟ ꯂꯦꯞꯅꯩꯅꯣ꯫
ꯂꯦꯞꯅꯗ꯭ꯔꯤꯗ꯫ ꯆꯍꯤ ꯑꯃꯔꯣꯝꯗꯒꯤ ꯌꯩꯊꯣꯛꯏ꯫
ꯍꯣꯏ ꯌꯨꯝ ꯀꯩꯗꯣ ꯂꯩꯇ꯭ꯔꯗꯤ ꯑꯃꯨꯛ ꯌꯥꯕ ꯅꯠꯇꯦꯗ ꯌꯨꯝ ꯀꯩ ꯐꯖꯅ ꯁꯥꯕ ꯂꯣꯏꯁꯤꯜꯂꯒ ꯀꯩꯅꯣ ꯇꯧꯗ꯭ꯔꯗꯤ ꯅꯠꯇ꯭ꯔꯥ꯫ ꯍꯣꯏ ꯐꯔꯦ ꯑꯗꯣ ꯅꯪ ꯆꯥꯛ ꯏꯁꯤꯡꯗꯤ ꯆꯥꯔꯕꯣ ꯀꯃꯥꯏꯅ ꯇꯧꯔꯒꯦ꯫ ꯇꯥꯕ꯭ꯔꯣ ꯆꯥꯛ ꯏꯁꯤꯡ ꯆꯥꯔꯕ꯭ꯔꯣ ꯀꯃꯥꯏꯅ ꯇꯧꯒꯦ꯫
ꯅꯣꯛꯅꯤꯡꯉꯦ ꯅꯪ ꯋꯥꯔꯤꯔꯤꯗ ꯇꯥꯕꯗ ꯕꯥꯞꯅ ꯁꯥꯔ ꯍꯦꯛꯇ ꯍꯥꯏꯖꯤꯜꯂꯛꯄꯗꯨꯗꯅ ꯑꯗꯨꯗ ꯑꯩ ꯅꯣꯡꯅꯤꯡ ꯉꯛꯑꯕ꯫
ꯎ
ꯑꯩꯅ ꯈꯥꯔꯒ ꯅꯣꯛꯀꯜꯂꯦ꯫ ꯅꯣꯛꯅꯤꯡꯕꯁꯤꯁꯨ ꯐꯂꯩꯕꯁꯤ ꯆꯥꯗ꯭ꯔꯤꯌꯦ ꯆꯥꯛ ꯂꯣꯏꯔꯦ ꯆꯥꯗ꯭ꯔꯤ ꯊꯕꯛ ꯆꯥꯛꯇꯤ ꯂꯣꯏꯔꯦ ꯊꯕꯛꯇꯨ ꯋꯥꯠꯄꯒꯤ꯫ ꯆꯥꯗ꯭ꯔꯤ ꯃꯣꯏꯒꯩ ꯇꯧꯔꯤꯌꯦ ꯑꯩꯅ ꯍꯥꯟꯅ ꯑꯩ ꯍꯥꯟꯅ ꯑꯦꯔꯨꯖꯀꯣꯛꯑꯒꯦ ꯑꯩ ꯉꯝꯗ꯭ꯔꯦ ꯈꯋꯥꯡ ꯌꯥꯝ ꯅꯥꯔꯦꯅ꯫
ꯃꯃꯥꯡ ꯃꯔꯨꯞ ꯈꯣꯝꯕꯗꯤ ꯃꯔꯨꯞ ꯈꯣꯝꯕꯗꯤ ꯆꯠꯇ꯭ꯔꯕꯣ꯫
ꯆꯠꯇꯔꯦ ꯉꯁꯤ꯫ ꯍꯌꯦꯡ ꯀꯩꯅꯣ ꯇꯧꯔꯒꯦꯅ ꯍꯌꯦꯡ ꯄꯨꯂꯞ ꯆꯠꯂꯒꯦꯅ ꯋꯥꯁꯨ ꯋꯥꯔꯕ ꯑꯗꯨꯅ ꯃꯇꯝꯁꯨ ꯂꯩꯇ꯭ꯔꯕ ꯑꯗꯨꯒ ꯍꯛꯆꯥꯡꯁꯤꯁꯨ ꯂꯩꯕꯥꯛ ꯀꯩꯀꯥ ꯄꯥꯏꯕꯅꯤꯅ ꯃꯣꯠꯂꯤꯗꯅ ꯑꯗꯨꯝ ꯆꯠꯄꯗꯣ ꯅꯨꯡꯉꯥꯏꯇ꯭ꯔꯕ꯫ ꯃꯣꯠ ꯃꯣꯠꯅ ꯆꯠꯁꯟꯕꯗ ꯅꯨꯡꯉꯥꯏꯇ꯭ꯔꯕꯗ ꯍꯌꯦꯡ ꯄꯨꯂꯞ ꯆꯠꯂꯒꯦꯅ꯫
ꯅꯣꯏ ꯏꯇꯩꯃꯗꯤ ꯅꯥꯏꯌꯦꯗ ꯅꯥ ꯐꯔꯕꯣ ꯐꯠꯇ꯭ꯔꯤꯕꯣ꯫
ꯑꯧ ꯍꯧꯖꯤꯛꯄꯨꯗꯤ ꯍꯧꯈꯂꯦꯗ ꯆꯥꯛ ꯏꯁꯤꯡ ꯊꯣꯡꯈ꯭ꯔꯦ꯫ ꯉꯁꯥꯏꯕꯨꯛꯇꯤ ꯃꯁꯥꯗꯨ ꯂꯣꯏꯝ ꯄꯠꯊꯈꯤꯕꯗꯨ ꯍꯧꯗꯅ ꯇꯧꯔꯦ ꯑꯗꯩꯗꯤ꯫ ꯒ꯭ꯂꯨꯀꯣꯁꯀꯨꯝꯕ ꯀꯩꯒꯨꯝꯕ ꯈꯔ ꯊꯥꯛꯁꯟ ꯈꯣꯠꯆꯟ ꯇꯧꯔꯒ꯫ ꯐꯔꯦ ꯆꯥꯛ ꯏꯁꯤꯡ ꯆꯁꯤꯜꯂꯦ ꯈꯣꯁꯤꯜꯂꯦ꯫ ꯑꯗꯨꯃꯥꯏꯅ ꯇꯧꯔꯀꯥꯟꯗ ꯑꯃꯨꯛꯃꯨꯛ ꯇꯧꯋꯦꯕ꯫ ꯑꯗꯩ ꯊꯕꯛꯁꯤꯁꯨ ꯋꯥꯕꯒꯤ ꯑꯗꯒꯤ ꯊꯦꯡꯅ ꯇꯨꯝꯕꯒꯤ꯫ ꯊꯦꯡꯅ ꯇꯨꯝꯃꯤꯗꯤꯉꯥꯏ ꯑꯗꯩꯩ ꯃꯣꯏꯗꯤ ꯉꯟꯅ ꯑꯃꯨꯛ ꯍꯧ ꯍꯧꯒꯠꯇꯕ ꯌꯥꯗꯦꯗꯅ ꯏꯃꯨꯡ ꯃꯅꯨꯡꯒꯤ ꯊꯕꯛ ꯏꯪꯈꯡ ꯃꯌꯥꯝ ꯂꯩꯕꯅꯤꯅ꯫ ꯑꯗꯒꯤ ꯌꯨꯝ ꯁꯥꯕ ꯐꯪꯉꯤꯅ ꯉꯥꯟꯇꯅ ꯑꯃꯨꯛ ꯂꯥꯛꯇꯣꯏꯅꯤꯅ ꯃꯣꯏꯒꯤ ꯆꯥꯛ ꯆ ꯆꯥꯒ ꯀꯥ ꯂꯣꯟꯕ ꯈꯣꯠꯄ ꯑꯗꯒꯤ ꯑꯆꯥ ꯑꯊꯛ ꯁꯦꯝꯕ꯫ ꯑꯗꯨꯁꯨ ꯊꯕꯛꯑꯅꯤꯗꯅꯀꯣ ꯑꯗꯨꯅ ꯋꯥꯕ ꯍꯥꯏꯇꯥꯔꯦ꯫
ꯍꯣꯏ ꯑꯗꯨꯅꯤ ꯌꯨꯝ ꯀꯩ ꯁꯥꯕꯒꯤ ꯊꯕꯛꯀ ꯆꯤꯟꯕꯒ ꯇꯧꯔꯤꯗꯣ ꯀꯣꯛꯀ ꯉꯥꯎꯋꯤ꯫ ꯃꯤ ꯑꯅꯥ ꯃꯣꯏ ꯑꯌꯦꯛ ꯑꯨꯛ ꯌꯥꯎꯁꯤꯜꯂꯛꯄ ꯇꯧꯔꯤꯗꯣ ꯑꯗꯨ ꯌꯦꯡꯗ ꯌꯥꯕ ꯅꯠꯇ ꯅꯠꯇ꯭ꯔꯥ꯫
ꯑꯗꯨꯅꯦ ꯍꯥꯟꯅꯁꯨ ꯂꯥꯏꯌꯦꯡꯕ ꯐꯅꯌꯥꯝ ꯆꯠꯂꯨꯔꯕꯅꯤ꯫ ꯑꯣꯄꯔꯦꯁꯟ ꯑꯃꯨꯛꯁꯨ ꯇꯧꯔꯨꯔꯕꯅꯤ ꯃꯥꯁꯦ ꯑꯗꯨꯅ ꯃꯁꯥꯗ‌ꯣ ꯑꯗꯨꯝ ꯀꯩ ꯍꯥꯏꯅꯤ ꯏꯐꯠ ꯐꯠꯇꯕꯗꯣ ꯑꯣꯏꯕꯗꯨ꯫ ꯍꯟꯗꯥꯛ ꯑꯣꯏꯕ ꯑꯗꯨꯒꯤꯅꯤ ꯑꯗꯨꯅ ꯑꯩꯈꯣꯏꯁꯨ ꯑꯃꯛ ꯑꯉꯥꯡ ꯑꯃ ꯑꯗꯨꯝ ꯇꯧꯋꯤꯗ ꯑꯗꯨꯒꯤꯕꯨꯗꯤ ꯑ ꯅꯨꯄꯥꯒꯤ ꯅꯨꯄꯤꯒꯤ ꯑꯗꯨ ꯎꯗꯥ ꯀ ꯑꯝꯇ ꯊꯤꯕ ꯌꯥꯗ꯭ꯔꯦꯗ ꯑꯉꯝ ꯑ ꯉꯝꯟꯅ ꯑꯗꯨꯝꯣꯠꯅꯔꯤꯅꯤ
ꯍꯣꯏ ꯇꯧꯒꯦꯅꯍ ꯑꯃꯨꯛ ꯅꯨꯡ ꯂꯩꯕ ꯈꯣꯠꯄ ꯇꯧꯕꯗꯨꯗꯤ ꯑꯗꯨꯗꯤ ꯑꯃꯨꯛ ꯍꯟꯅ ꯇꯧꯔꯛꯇ꯭ꯔꯕ ꯈ꯭ꯋꯥꯡ ꯅꯥꯕ ꯈꯣꯠꯄꯗꯤ ꯇꯧꯔꯤꯕ ꯀꯃꯥꯏꯅ ꯇꯧꯒꯦ
ꯈ꯭ꯋꯥꯡꯕꯨꯗꯤ ꯅꯥꯔꯤ ꯈ꯭ꯋꯥꯡ ꯅꯥꯔꯤꯁꯤꯕꯨꯗꯤ ꯑꯩ ꯊꯕꯛꯁꯦ ꯍꯦꯟꯖꯟꯕꯒꯤꯅꯦꯕ ꯑꯗꯨꯒ ꯅꯨꯡꯗꯨꯕꯨꯗꯤ ꯍꯧꯖꯤꯛ ꯂꯩꯇꯕ ꯃꯥꯜꯂꯦꯕꯀꯣ ꯆꯍꯤ ꯑꯅꯤ ꯑꯅꯤ ꯑꯅꯤ ꯍꯟꯗꯛꯀꯤ ꯀꯩꯅꯣꯗ ꯂꯥꯡꯕꯟ ꯍꯟꯛꯀꯤ ꯂꯥꯡꯕꯟꯗ ꯆꯍꯤ ꯑꯅꯤ ꯐꯥꯗꯣꯏꯅꯦ ꯑꯗꯣ ꯍꯧꯖꯤꯛꯐꯥꯎꯒꯤ ꯑꯣꯏꯅꯗꯤ ꯑꯩꯉꯣꯟꯗ ꯂꯦꯡꯕ ꯊꯤꯟꯕ ꯀꯔꯤ ꯀꯔꯥ ꯅꯍꯥꯟꯋꯥꯏ ꯅꯨꯡ ꯂꯩꯕꯒꯤ ꯅꯨꯡꯉꯥꯏꯇꯕ ꯃꯌꯥꯝꯗꯣ ꯑꯗꯨꯕꯨꯗꯤ ꯀꯩꯝ ꯇꯧꯗ꯭ꯔꯤꯕ ꯑꯗꯒꯤ ꯑꯩꯅꯁꯨ ꯑꯗꯨꯒꯤ ꯑꯣꯄꯔꯦꯁꯟꯗꯣ ꯇꯧꯊꯣꯛꯈ꯭ꯔ ꯃꯇꯨꯡꯗꯒꯤꯗꯤ ꯑꯗꯨꯝ ꯏꯁꯤꯡ ꯃꯥꯏꯁꯤꯡ ꯊꯛꯄꯁꯦ ꯍꯥꯟꯅꯗꯒꯤ ꯍꯦꯟꯅ ꯆꯥꯡ ꯋꯥꯡꯅ ꯊꯛꯑꯦꯕꯀꯣ ꯑꯗꯨꯅꯁꯨ ꯍꯧꯔꯛꯇꯕ꯭ꯔꯅ ꯈꯜꯂꯦꯕ ꯁꯨꯝ ꯅꯨꯡ ꯂꯩꯩꯕꯁꯤꯗꯤ ꯏꯁꯤꯡ ꯃꯔꯥꯡ ꯀꯥꯏꯅ ꯊꯛꯑꯒꯁꯨ ꯑꯗꯨꯝ ꯇꯥꯏ ꯈꯣꯠꯂꯦ ꯍꯥꯏꯗꯅ ꯑꯗꯨꯃꯥꯏꯅ ꯇꯧꯕꯅꯤꯅ ꯍꯧꯔꯛꯀꯗꯧꯕ ꯃꯥꯟꯗꯤ ꯃꯥꯟꯗ꯭ꯔꯦ ꯑꯩ ꯍꯧꯖꯤꯛꯀꯤ ꯂꯩꯔꯤꯕ ꯐꯤꯕꯝꯖꯤꯗ ꯍꯧꯒꯦꯗꯤ ꯑꯗꯨꯝ ꯍꯧꯕ ꯌꯥꯏꯕꯅꯨꯡꯠ ꯑꯗꯨꯕꯨ ꯑꯌꯥꯝꯕ ꯗꯣꯛꯇꯔꯅ ꯍꯥꯏꯕꯗꯗꯤ ꯅꯨꯡ ꯅꯨꯡꯁꯦ ꯑꯃꯨꯛꯄꯨ ꯂꯩꯈ꯭ꯔ ꯇꯗꯦ ꯑꯗꯨꯝ ꯑꯌꯥꯝꯕꯅ ꯑꯗꯨꯝ ꯅꯧꯅ ꯑꯃꯨꯛ ꯂꯩꯒꯜꯂꯦ ꯍꯥꯏꯕꯀꯣ
ꯎꯝ
ꯑꯗꯣ ꯑꯩꯅ ꯁꯨꯝ ꯂꯩꯔꯛꯇꯅꯕ ꯑꯩꯅ ꯑꯗꯨꯝ ꯏꯁꯤꯡ ꯃꯥꯏꯁꯤꯡꯁꯦ ꯑꯗꯨꯝ ꯃꯔꯥꯡ ꯀꯥꯏꯅ ꯊꯛꯑꯕ ꯍꯧꯖꯤꯛꯄꯨꯗꯤ ꯑꯗ ꯅꯣꯡꯃꯗ ꯏꯁꯤꯡꯁꯦ ꯂꯤꯇꯔ ꯂꯤꯇꯔ ꯃꯔꯤꯒꯨꯝꯕ ꯃꯉꯥꯒꯨꯝꯕꯩ ꯆꯥꯡ ꯊꯥꯛꯑꯝꯒꯗ꯭ꯔꯣ ꯍꯪꯗꯣꯛꯏꯁꯦ ꯈꯪꯗꯦ ꯑꯗꯨꯝ ꯄꯣꯊꯥꯞ ꯄꯣꯊꯥ ꯑꯗꯨꯝ ꯊꯛꯏ ꯏꯁꯤꯡꯗꯤ ꯌꯥꯝ ꯊꯛꯏ
ꯎꯝ
ꯃꯉꯥꯒꯨꯝꯕꯒꯤ ꯆꯥꯡꯗ ꯑꯣꯏꯔꯝꯗ ꯋꯥꯔꯤ ꯑꯩ ꯁꯨꯝ ꯈꯟꯕꯗ ꯅꯨꯡꯗꯥꯡꯐꯥꯎ ꯄꯥꯕꯗ ꯑꯌꯨꯛꯇꯩꯅ
ꯍꯣꯏ ꯌꯥꯝ ꯊꯛꯄꯁꯨ ꯐꯕ ꯅꯠꯇꯦꯠꯇꯀꯣ ꯍꯥꯏ ꯑꯗꯨ ꯆꯥꯡ ꯑꯃꯗ ꯑꯗꯨꯝ ꯂꯤꯇꯔ ꯑꯅꯤ ꯑꯍꯨꯝ ꯅꯣꯡꯃꯒꯤꯀꯣ ꯑꯗꯨꯝ ꯁꯣꯏꯗ꯭ꯔ ꯂꯣꯏꯔꯦ ꯑꯗꯩ ꯍꯦꯛꯇ ꯌꯥꯝ ꯊꯛꯆꯂꯔꯒ ꯌꯥꯝ ꯐꯕꯁꯨ ꯅꯠꯇꯦꯕ ꯍꯦꯟꯅ ꯍꯥꯏꯗꯤ ꯑꯩꯈꯣꯏ ꯍꯛꯆꯥꯡꯒꯤ ꯀꯌꯥꯁꯤꯡꯁꯤꯗ ꯑꯃꯨꯛ ꯍꯦꯟꯅ ꯑꯋꯥꯕꯤ ꯑꯣꯏꯇꯥꯔꯒꯁꯨꯁꯨ ꯑꯃꯨꯛ ꯐꯔꯣꯏꯗꯣꯏꯅꯦꯕꯀꯣ ꯑꯗꯨꯝ ꯌꯦꯡꯉꯣ ꯑꯗꯗꯒꯤ ꯅꯪ ꯆꯥꯕ ꯊꯛꯄꯗꯁꯨ ꯑꯗꯨꯝ ꯆꯥꯕ ꯌꯥꯗꯕ ꯂꯩꯗꯅ ꯈꯥꯃꯦꯟ ꯑꯁꯤꯒꯨꯝꯕꯁꯨ ꯌꯥꯝ ꯆꯥꯕꯤꯗꯕ ꯃ ꯄꯥꯟ ꯃꯥꯏꯔꯦꯟ ꯂꯩꯗꯅꯀꯣ ꯑꯗꯨꯒꯨꯝꯕ ꯁꯒꯣꯜ ꯍꯋꯥꯏ ꯍꯥꯏꯗꯤ ꯑꯗꯨꯝ ꯅꯨꯡ ꯐꯣꯝ ꯇꯧꯕꯗ ꯍꯥꯏꯗꯤ ꯁꯦꯝꯕꯗ ꯑꯗꯨꯝ ꯈꯔ ꯍꯥꯏꯗꯤ ꯃꯔꯨ ꯑꯣꯏꯕ ꯍꯥꯏꯇꯥꯔꯦꯀꯣ ꯑꯗꯨꯒꯨꯝꯕ ꯃꯅꯥ ꯃꯁꯤꯡ ꯏꯁꯤꯡ ꯑꯗꯒꯤ ꯍꯋꯥꯏ ꯆꯦꯡꯋꯥꯏ ꯃꯌꯥꯝꯗꯣ ꯈꯔ ꯆꯥꯗ ꯇꯥꯔꯗꯤ ꯑꯗꯨꯝ ꯀꯩꯁꯨ ꯀꯩꯁꯨ ꯇꯧꯔꯦꯗ ꯑꯗꯨꯝ ꯐꯉꯅꯤꯗ ꯑ ꯅꯨꯡꯁꯤ ꯅꯨꯡ ꯑꯃ ꯅꯨꯡ ꯂꯩꯒꯅ ꯃꯤ ꯑꯃꯗ ꯑꯅꯤꯔ ꯑꯨꯝꯗ ꯑꯣꯄꯔꯦꯁꯟ ꯇꯧꯕ ꯌꯥꯕ ꯅꯠꯇꯦꯕ ꯀꯩꯅꯣ ꯇꯧꯅꯨꯗꯦꯕ ꯇꯥꯁꯨ ꯇꯥꯗꯦꯕꯀꯣ ꯎ ꯍꯧꯕꯗꯤ ꯍꯧꯔꯛꯏꯗ ꯑꯗꯨꯝ ꯃꯣꯏ ꯐꯖꯅ ꯑꯗꯨꯝ ꯊꯨꯒꯥꯏꯗꯅ ꯈꯣꯠꯇꯅ ꯇꯧꯔ ꯂꯧꯊꯣꯛꯈ꯭ꯔꯕꯅꯤꯅꯀꯣ
ꯎꯝ
ꯅꯪꯒꯤ ꯅꯍꯥꯟꯃꯨꯛ ꯂꯩꯔꯝꯕꯗꯨꯕꯨ ꯀꯌꯥꯝ ꯆꯥꯎꯗ꯭ꯔꯦ ꯀꯃꯥꯏꯅ ꯇꯧꯋꯦ ꯅꯪ ꯈꯪꯕ꯭ꯔꯣ ꯎꯍꯧꯕ꯭ꯔꯣ ꯐꯣꯇꯣꯨꯝꯕ ꯀꯥꯞꯍꯧꯕ꯭ꯔꯣ
ꯃꯣꯏꯅ ꯑꯩꯒꯤꯗꯨꯗꯤ ꯄꯨꯔꯥ ꯑꯣꯏꯅ ꯍꯛꯆꯥꯡꯁꯦ ꯂꯦꯜꯂꯒ ꯂꯧꯊꯣꯛꯄ ꯅꯠꯇꯦꯕꯀꯣ ꯃꯣꯏꯒꯤ ꯃꯣꯏꯒꯤ ꯈꯨꯠꯂꯥꯏ ꯑꯃ ꯇꯧꯔꯀꯥꯟꯗ ꯑꯩꯈꯣꯏꯒꯤ ꯃꯐꯣꯟ ꯇꯥꯅꯅꯕ ꯊꯨꯒꯥꯏꯔꯦꯗꯅꯀꯣ ꯂꯩꯉꯣꯏꯗꯧꯅ ꯇꯧꯔꯒ ꯊꯨꯒꯥꯏꯔꯤꯅꯦꯕ ꯂꯩꯉꯣꯏꯒꯨꯝꯕꯒꯤ ꯆꯥꯡꯗ ꯀꯨꯞꯍꯜꯂꯒ ꯑꯗꯨꯃꯥꯏꯅ ꯇꯧꯔꯀꯥꯟꯗ ꯑꯩꯅ ꯑꯃꯨꯛ ꯃꯣꯏꯅ ꯑꯣꯄꯔꯦꯁꯟꯁꯤꯦ ꯂꯣꯏꯔꯀꯥꯟꯗ ꯑꯣꯄꯔꯦꯁꯟ ꯇꯧꯕꯗꯁꯨ ꯑꯗꯨꯝ ꯂꯗꯤ ꯂꯧꯊꯣꯛꯏꯅꯤ ꯑꯗꯨꯒ ꯃꯀꯨꯝ ꯀꯔꯤ ꯀꯔꯥ ꯎ ꯁꯦꯡꯗꯅ ꯃꯅꯨꯡꯗ ꯂꯩꯍꯧꯕꯗꯣ ꯑꯗꯨꯗꯨꯅ ꯑꯃꯨꯛ ꯑꯩꯈꯣꯏꯅ ꯃꯄꯥꯟ ꯊꯣꯛꯄꯗ ꯑꯃꯨꯛ ꯌꯥꯎꯍꯜꯂꯛꯄ ꯑꯗꯨꯃꯥꯏꯅ ꯇꯧꯔꯀꯥꯟꯗ ꯑꯩꯈꯣꯏ ꯀꯩꯅꯣ ꯑꯩꯈꯣꯏꯒꯤ ꯀꯦꯂꯥꯒꯨꯝꯕ ꯅꯠꯇ꯭ꯔꯒ ꯀꯧ ꯀꯧꯇꯥꯒꯨꯝꯕ ꯑꯃꯗ ꯃꯄꯥꯟ ꯊꯣꯛꯍꯜꯂꯤꯕꯀꯣ ꯑꯗꯨꯃꯥꯏꯅ ꯊꯣꯛꯑꯀꯥꯟꯗ ꯉꯁꯥꯏꯒꯤ ꯃꯥꯏ ꯃꯀꯨꯝ ꯃꯌꯥꯝꯗꯣ ꯑꯃꯨꯛ ꯑꯗꯨꯗꯩꯗ ꯅꯥꯟꯊꯔꯛꯑꯒ ꯑꯗꯨꯝ ꯌꯥꯎꯔꯛꯄ ꯍꯥꯏꯇꯥꯔꯦ ꯑꯗꯨꯃꯥꯏꯅ ꯇꯧꯋꯦ ꯑꯗꯨꯒ ꯃꯣꯏꯅ ꯑꯣꯄꯔꯦꯁꯟ ꯍꯦꯛ ꯂꯣꯏꯕꯒ ꯑꯗꯨꯝ ꯀꯩꯅꯣꯗ ꯎ ꯃꯣꯏꯅ ꯆꯦꯔꯪ ꯑꯃꯗꯒꯣ ꯆꯦꯔꯪ ꯃꯆꯥ ꯑꯝꯗ ꯉꯁꯥꯏꯒꯤ ꯑꯩꯒꯤ ꯂꯧꯊꯣꯛꯈꯤꯕꯒꯤ ꯊꯨꯒꯥꯏꯔꯛꯄ ꯅꯨꯡꯖꯨꯗꯨꯁꯨ ꯈꯔ ꯑꯗꯨꯝ ꯄꯤꯔꯛꯑꯦꯕ ꯑꯗꯨꯃꯥꯏꯅ ꯇꯧꯒꯦ ꯑꯗꯣ ꯍꯧꯖꯤꯛꯐꯥꯎꯒꯤ ꯑꯣꯏꯅꯗꯤ ꯂꯥꯏꯕꯛ ꯐꯕꯒꯤ ꯍꯥꯏꯒꯗ꯭ꯔꯥ ꯍꯧꯕꯗꯤ ꯍꯧꯔꯛꯇ ꯇ꯭ꯔꯤ ꯂꯦꯡꯕ ꯊꯤꯟꯕꯁꯨ ꯇꯧꯔꯛꯇꯦ ꯑꯗꯨꯒ ꯍꯥꯟꯅ ꯅꯨꯡꯉꯥꯏꯇꯕꯒꯤ ꯑꯗꯨꯃꯥꯏꯅ ꯅꯨꯡꯉꯥꯏꯇꯦ ꯍꯥꯏꯕꯒꯤꯗꯤ ꯑꯩꯉꯣꯟꯗ ꯀꯔꯤꯝ ꯐꯥꯎꯗ꯭ꯔꯤꯕ ꯍꯧꯖꯤꯛꯐꯥꯎꯀꯤ ꯑꯣꯏꯅꯗꯤ ꯈꯔ ꯂꯩꯔꯒ ꯇꯧꯔꯛꯒꯗ꯭ꯔꯗꯤ ꯈꯪꯗꯦ ꯑꯗꯣ ꯑꯩꯁꯨ ꯖꯣꯇꯣꯟꯕꯨꯗꯤ ꯑꯗꯨꯝ ꯇꯧꯋꯦꯕ ꯏꯁꯤꯡ ꯃꯥꯢꯗꯣ ꯈꯔ ꯌꯥꯝꯅ ꯊꯛꯎꯨ ꯈꯣꯠꯂꯨ ꯍꯥꯏꯕꯗꯨ ꯑꯗꯨꯝ ꯊꯛꯏꯕ ꯑꯗꯨꯕꯨꯗꯤ ꯑꯗꯨꯝ ꯐꯒꯗ꯭ꯔꯁꯨ ꯈꯜꯂꯦ ꯑꯗꯨꯕꯨꯗꯤ ꯑꯗꯨꯒ ꯈ꯭ꯋꯥꯡ ꯅꯥꯔꯤꯁꯤꯗꯤ ꯎꯝ ꯈ꯭ꯋꯥꯡ ꯉꯥꯔꯤꯁꯤꯗꯤ ꯑꯩꯅ ꯑꯌꯥꯝꯕ ꯑꯩꯈꯣꯏ ꯁꯨꯝ ꯐꯝꯖꯤꯜꯂꯒ ꯊꯕꯛ ꯌꯥꯝ ꯇꯧꯋꯤꯗꯅ ꯑꯩꯈꯣꯏꯗꯤ ꯑꯗꯨꯅ ꯄꯨꯡ ꯑꯍꯨꯝ ꯃꯔꯤꯒꯤ ꯆꯥꯡ ꯐꯝꯃꯛꯄ ꯍꯥꯏꯁꯤꯗꯤ ꯐ ꯄꯣꯟꯇꯦꯗꯅ ꯑꯗꯨꯒꯤ ꯐꯝꯕꯗꯨꯒꯤ ꯋꯥꯕꯩ ꯋꯥꯅꯤ
ꯑꯩꯈꯣꯏꯁꯨ ꯑꯃꯨꯛ ꯅꯣꯡ ꯀꯟꯅ ꯇꯥꯕ ꯍꯧꯔꯦ ꯅꯣꯏ ꯅꯣꯡ ꯇꯥꯕ꯭ꯔꯥ ꯀꯃꯥꯏꯅ ꯇꯧꯒꯦ ꯍꯧꯖꯤꯛꯄꯣ
ꯅꯣꯡ ꯇꯥꯗꯦ ꯅꯣꯡꯁꯦ ꯐꯣꯜꯗꯕꯨꯗꯤ ꯉꯁꯤ ꯅꯨꯡꯗꯥꯡꯁꯦ ꯅꯣꯡ ꯂꯩ ꯈꯣꯠꯂꯦꯅꯗꯤ ꯊꯥꯒꯠꯂꯛꯑꯦ ꯑꯗꯨꯕꯨ ꯅꯣꯡ ꯍꯧꯖꯤꯛꯐꯥꯎꯀꯤ ꯑꯣꯏꯅꯗꯤ ꯅꯣꯡꯗꯤ ꯇꯥꯗꯤ ꯇꯥꯗ꯭ꯔꯤ ꯅꯍꯥꯛ ꯂꯩꯔ ꯇꯥꯔꯛꯀꯗ꯭ꯔꯗꯤ ꯈꯪꯗꯦ
ꯈꯣꯏ ꯅꯣꯡꯁꯤ ꯑꯗꯨꯝ ꯍꯩꯗꯔꯣ ꯍꯥꯏꯅꯤ ꯍꯥꯏꯗꯤ ꯅꯣꯡ ꯂꯕꯨꯛ ꯏꯁꯤꯡ ꯀꯩꯀꯩ ꯂꯩꯅꯕ ꯑꯗꯨꯝ ꯅꯨꯃꯤꯠ ꯃꯉꯥꯅꯤ ꯇꯔꯥꯅꯤꯀꯣ ꯂꯦꯞꯇꯕꯗꯤ ꯑꯗꯨꯝ ꯆꯨꯔꯨ ꯍꯥꯏꯅꯦ ꯍꯧꯖꯤꯛ ꯅꯣꯡꯁꯨꯅꯅꯦ ꯊꯕꯛ ꯏꯪꯈꯥꯡ ꯆꯠꯄꯗ ꯅꯨꯡꯉꯥꯏꯇꯅꯕ ꯍꯥꯏꯗꯤ ꯄꯨꯔꯥ ꯑꯉꯥꯎꯕ ꯇꯥꯏꯌꯦꯕ ꯁꯤꯗꯒꯤꯗꯤ ꯑꯃꯨꯛ ꯅꯣꯡ ꯇꯥꯏꯌꯦꯅ ꯑꯩꯁꯦ ꯐꯨꯔꯤꯠ ꯐꯤꯔꯣꯟꯜꯗꯤ ꯐꯖꯅ ꯍꯥꯏꯗꯤ ꯏꯪ ꯏꯪꯗꯧ ꯃꯥꯜꯂꯦꯅ ꯑꯊꯥꯕ ꯂꯤꯠꯂ ꯆꯠꯂꯅꯤꯗꯣ ꯑꯗꯒꯤ ꯅꯣꯡ ꯆꯣꯠꯇꯅꯕ ꯐꯤꯗ ꯐꯨꯔꯤꯠ ꯀꯩ ꯂꯤꯠꯂ ꯆꯠꯂꯤꯅꯤꯗꯣ ꯖꯒꯥ ꯑꯃꯁꯨꯅ ꯃꯣꯏ ꯆꯠꯂꯨꯀꯥꯟꯗ ꯏꯍꯥꯡ ꯍꯥꯡꯅ ꯂꯩꯔꯝꯗꯣꯏꯅꯦꯕ ꯏꯍꯥꯡ ꯍꯥꯡꯉꯒ ꯑꯗꯩ ꯅꯨꯡꯁꯥꯒ ꯏꯁꯥ ꯁꯥꯔꯒ ꯂꯩꯔꯝꯕꯗꯣ ꯑꯗꯨ ꯀꯥꯟꯗ ꯄꯨꯔꯥ ꯃꯤꯅ ꯌꯦꯡꯉꯥꯛꯒꯥꯟꯗ ꯑꯦ ꯉꯥꯎꯕꯖꯥꯠꯂꯒ ꯈꯥꯜ ꯈꯟꯒꯗꯕ ꯃꯑꯣꯡ ꯑꯣꯏꯕꯗꯣ ꯑꯗꯨꯅꯦꯕ ꯇꯧꯔꯤꯁꯦ ꯒꯌꯥꯟ ꯃꯦꯡꯒꯥ ꯑꯝ ꯇꯥꯕꯖꯠ ꯅꯠꯇꯦ ꯅꯣꯡ ꯈꯨꯠꯇꯁꯦ
ꯑꯗꯨꯅꯤ ꯉꯍꯥꯟꯁꯨ ꯑꯩꯈꯣꯏ ꯁꯤꯗ ꯑꯩꯈꯣꯏꯒꯤ ꯊꯪꯅꯕꯗ ꯑꯉꯥꯡꯒꯤ ꯅꯥꯍꯨꯠ ꯅꯔꯦꯡ ꯇꯧꯕꯒꯤ ꯊꯧꯔꯝ ꯑꯃ ꯄꯥꯡꯊꯣꯛꯄ ꯑꯗꯩꯗ ꯊꯧꯔꯝꯗꯣ ꯌꯥꯎꯕ ꯂꯥꯛꯄ ꯃꯤꯁꯤꯡꯗꯣ ꯑꯩꯈꯣꯏꯒꯤ ꯔꯦꯟꯀꯣꯠꯇ ꯎꯞꯄꯒ ꯂꯥꯛꯄ ꯁꯥꯇꯔꯤꯅ ꯇꯨꯞꯞꯄꯒ ꯂꯥꯛꯄ ꯃꯌꯥꯝ ꯊꯦꯡꯅꯩꯑꯦꯕ ꯍꯥꯏꯅ ꯃꯐꯝ ꯑꯃꯗ ꯅꯣꯡ ꯇꯥ ꯃꯥꯜꯂꯦ ꯁꯤꯗ ꯑꯩꯈꯣꯏꯗ ꯑꯝꯇ ꯇꯥꯗ꯭ꯔꯒꯅ ꯑꯩꯈꯣꯏꯁꯨ ꯈꯜꯂꯦꯕ ꯃꯣꯏꯁꯨ ꯄꯨꯡꯉꯛꯑꯦꯕ ꯁ꯭ꯋꯥꯏꯗ ꯅꯣꯡ ꯑꯝꯇ ꯇꯥꯔꯝꯗꯦ ꯑꯩꯈꯣꯏꯅ ꯂꯥꯛꯄꯗ ꯂꯝꯕꯤꯗ ꯅꯣꯡ ꯆꯨꯗꯅ ꯁꯥꯇꯤꯟ ꯇꯨꯞꯄꯛꯏꯅꯤ ꯀꯥꯏꯅ ꯍꯥꯏꯌꯦꯕ ꯑꯗꯨꯗ ꯅꯣꯡꯁꯤ ꯃꯁꯤ ꯃꯁꯤ ꯃꯁꯤꯗ ꯇꯥꯏꯑꯦꯕ ꯍꯧꯖꯤꯛ ꯀꯥꯟꯁꯦ ꯀꯃꯥꯏꯅ ꯇꯧꯕꯅꯣ ꯈꯪꯗꯦ
ꯑꯩꯈꯣꯏꯒꯤ ꯍꯥꯏꯔꯤꯕ ꯃꯐꯝꯁꯤ ꯌꯥꯝ ꯂꯥꯞꯅꯕꯁꯨ ꯅꯠꯇꯦꯕ ꯀꯣ ꯍꯥꯏꯗꯤ ꯑꯗꯨꯝ ꯌꯨ ꯎꯅꯕ ꯃꯐꯝꯗꯨꯗ ꯑꯗꯨꯝ ꯈꯔ ꯇꯥꯔ ꯈꯔ ꯑꯃ ꯇꯥꯗꯕ ꯑꯗꯨꯝ ꯖꯒꯥ ꯑꯩꯈꯣꯏꯁꯨ ꯉꯥꯏꯅ ꯑꯩꯈꯣꯏ ꯂꯧ ꯃꯄꯥꯥꯟ ꯑꯃ ꯇꯥꯔꯝꯒꯅꯤ ꯑꯩꯈꯣꯏ ꯌꯨꯝꯗ ꯑꯃꯨꯛ ꯇꯥꯗꯕꯒꯨꯝꯕ ꯑꯗꯨꯃꯥꯏꯅ ꯇꯧꯔꯒ ꯈꯪꯗꯦ ꯌꯥꯝꯅ ꯅꯥꯇꯩꯩ ꯆꯥꯗꯕ ꯈꯨꯠꯇꯒ ꯍꯥꯏꯗꯣ ꯑꯗꯨꯃꯥꯏꯅ ꯇꯧꯕꯗꯣ ꯑꯗꯨꯃꯥꯏꯅ ꯑꯣꯏꯌꯦꯕ ꯇꯧꯔꯤꯁꯦ
ꯍꯣꯏ ꯑꯗꯨꯅꯦ ꯍꯥꯏꯁꯦ ꯃꯄꯨꯡ ꯐꯥꯔ ꯇꯥꯔꯒ ꯂꯧꯕꯨꯛ ꯑꯗ ꯏꯊꯩ ꯂꯧꯈꯣꯡ ꯃꯌꯥꯝꯗꯣ ꯐꯥꯅꯅꯕꯒꯤ ꯏꯁꯤꯡꯗꯣ ꯃꯔꯥꯡ ꯀꯥꯏꯅ ꯌꯥꯎꯔꯒ ꯏꯁꯤꯡꯗꯣ ꯌꯥꯎꯔꯒꯗꯤ ꯍꯌꯦꯡ ꯂꯧ ꯎꯕꯗ ꯅꯨꯡꯉꯥꯏꯗꯣꯏꯅꯤꯗꯅꯀꯣ ꯂꯧ ꯈꯣꯏꯕ ꯑꯃ ꯑꯃ ꯇꯧꯕ ꯍꯥꯏꯁꯤ ꯏꯁꯤꯡ ꯌꯥꯎꯗ꯭ꯔꯗꯤ ꯈꯣꯏꯕ ꯌꯥ ꯄꯣꯟꯇꯦ ꯑꯗꯨꯃꯥꯏꯅ ꯇꯧꯕꯗꯨ ꯇꯧꯍꯟꯅꯤꯡꯕꯅꯦ ꯑ ꯍꯧꯖꯤꯛꯁꯦ ꯏꯉꯥ ꯏꯉꯥ ꯂꯣꯏꯔꯛꯇꯣꯏꯅꯤꯀꯣ ꯍꯧꯖꯤꯛꯁꯦ
ꯎꯝ
ꯉꯥꯗꯣ ꯂꯣꯏꯔꯛꯇꯧꯔꯕꯅꯦꯕ ꯑꯗꯨ ꯀꯃꯥꯏꯅ ꯇꯧꯔꯤꯅꯣ ꯀ꯭ꯌꯥ ꯃꯌꯥꯝ ꯇꯥꯗꯦ ꯍꯥꯏꯕ꯫ ꯅꯣꯡꯁꯦ ꯏꯉꯥ ꯏꯉꯦꯟ ꯍꯥꯏꯁꯦ ꯅꯣꯡꯒꯤ ꯃ ꯇꯝꯅꯦꯕ ꯍꯧꯛꯁꯨ ꯇꯥꯏꯌꯣꯟꯅꯔꯕ ꯈꯪꯗꯦꯗ꯫
ꯑꯣ ꯐꯔꯦ ꯑꯗꯨꯗꯤ ꯊꯝꯃꯒꯦꯀꯣ ꯑꯩ꯫
ꯍꯣꯏ ꯍꯣꯏ ꯍꯣꯏ꯫